ꯑꯣ
ꯍꯣꯏ ꯇꯥꯏꯌꯦ
ꯑ
ꯑꯗꯨꯒꯤꯅꯤ ꯀꯅꯥꯒꯨꯝꯕ ꯍꯧꯖꯤꯛꯀꯥꯟꯁꯤ ꯂꯥꯏꯔꯤꯛ ꯇꯝꯃꯦ ꯍꯥꯏꯅ ꯇꯝꯕ ꯃꯃꯤꯡ ꯈꯔꯒ ꯇꯝꯕꯀꯣ
ꯎꯝ
ꯑꯗꯨꯁꯨ ꯑꯁ ꯃꯤꯁꯦ ꯌꯥꯝꯃꯅꯤ ꯍꯦꯟꯕ ꯀꯥꯟꯁꯦ
ꯌꯥꯗ꯭ꯔꯦꯅꯦ ꯑꯁ ꯕꯤ ꯑꯦ ꯑꯦꯝ ꯑꯦ ꯂꯣꯏꯔꯒ ꯃꯤ ꯀ꯭ꯂꯥꯁ ꯇꯦꯟ ꯄꯥꯁ ꯐꯥꯎ ꯇꯧꯗꯕꯩꯒꯤ ꯃꯤꯁꯇ꯭ꯔꯤꯒꯤ ꯃꯈꯥꯗ ꯖꯨꯒꯥꯂꯤ ꯇꯧꯔꯒ ꯂꯩꯕꯗꯣ
ꯑꯗꯨꯅꯦ ꯑꯗꯨꯅꯦ ꯌꯥ
ꯑꯗꯨ ꯃꯣꯏꯅ ꯍꯩꯕꯗꯨꯁꯨ ꯆꯨꯝꯗꯤ ꯆꯨꯝꯃꯦ ꯖꯨꯒꯥꯂꯤ ꯕꯤ ꯑꯦ ꯑꯦꯝ ꯑꯦ ꯂꯣꯏꯔꯒ ꯖꯨꯒꯥꯂꯤ ꯇꯧꯒꯦ ꯍꯥꯏꯔꯗꯤ ꯑꯩꯈꯣꯏꯒ ꯇꯧꯃꯤꯟꯅꯔꯗꯤ ꯍꯧꯖꯤꯛꯁꯤ ꯃꯤꯁꯇ꯭ꯔꯤ ꯌꯥꯎꯗꯕꯅꯤ ꯀꯥꯏ ꯍꯥꯏꯕꯗꯣ
ꯑꯗꯨꯅꯤ ꯑꯗꯨꯅꯤ ꯑꯗꯨ ꯕꯤ ꯑꯦꯁ ꯁꯤ ꯕꯤ ꯑꯦ
ꯑꯩꯈꯣꯏꯒꯤ ꯃꯛ ꯈꯥꯗ ꯃꯣꯏꯅ ꯖꯨꯒꯥꯂꯤ ꯑꯣꯏꯔ ꯂꯩꯕꯗꯨ
ꯑꯗꯨꯅꯤ
ꯑꯗꯨꯒꯤꯅꯤꯅꯦ ꯑ ꯍꯧꯖꯤꯛꯁꯦ ꯃꯤꯅ ꯍꯥꯏꯅꯔꯤꯖꯦ ꯀꯥꯟꯗꯦ ꯕꯤ ꯑꯦ ꯇꯧꯔ ꯀ꯭ꯂꯥꯁ ꯇꯨꯌꯦꯜꯐ ꯂꯣꯏꯔꯒ ꯇꯣꯛꯑꯣ ꯑꯗꯨꯒ ꯇ꯭ꯔꯦꯅꯤꯡ ꯆꯠꯂꯣ ꯇ꯭ꯔꯦꯅꯤꯡ ꯆꯠꯂꯒ ꯅꯪ ꯅꯣꯏꯅ ꯈꯔ ꯄꯥꯝꯕ ꯏꯟꯇꯔꯦꯁ ꯂꯩꯕꯗꯣ ꯆꯠꯂꯒ ꯁꯦꯂꯥꯔꯤꯗꯨ ꯌꯥꯝ ꯉꯟꯅ ꯐꯪꯉꯒ ꯑꯩꯈꯣꯏ ꯐꯥꯏꯅꯥꯟꯁꯤꯌꯦꯜ ꯏꯟꯗꯤꯄꯦꯟꯗꯦꯟꯁ ꯑꯣꯏꯌꯣ ꯍꯥꯏꯕꯒꯤꯁꯤ ꯌꯥꯝ ꯍꯧꯖꯤꯛꯇꯤ ꯌꯥꯝ ꯆꯠ ꯅꯔꯦꯕꯀꯣ ꯑꯗꯨ ꯑꯗꯨꯒꯤ ꯃꯇꯥꯡꯗ ꯍꯥꯏꯔꯁꯨ ꯐꯩꯅꯦ ꯑꯗꯨ ꯑꯗꯨ ꯐꯠ ꯐꯠꯇꯦ ꯍꯥꯏꯕꯗꯤ ꯅꯠꯇꯦ ꯑꯗꯨ ꯑꯣꯏꯔꯁꯨ ꯥ ꯀꯔꯤ ꯍꯥꯏꯅꯤ ꯇꯨꯡꯒꯤ ꯍꯥꯏꯔꯗꯤ ꯑꯗꯨꯁꯨ ꯈꯔ ꯋꯥꯏꯑꯦꯕ ꯁꯤꯡꯕ ꯃꯤꯒꯤꯗꯤ ꯌꯥꯏꯅꯦ ꯑꯗꯨ ꯑꯩꯈꯣꯏꯒꯨꯝꯕ ꯈꯔ ꯄꯪꯕ ꯃꯤꯒꯤꯗꯤ ꯄꯩꯁꯥ ꯂꯩꯔꯤ ꯀꯥꯟꯗ ꯅꯨꯡꯉꯥꯏꯔꯦ ꯑꯗꯨ ꯃꯣꯏ ꯌꯨꯝ ꯄꯥꯟꯕꯩꯔꯥ ꯅꯨꯄꯤ ꯆꯦꯟꯕꯩꯔ ꯀꯩꯅꯣꯝꯃ ꯇꯧꯔꯒꯅ ꯑꯗꯨꯝ ꯇꯨꯡꯖꯤꯒꯤꯗꯤ ꯐ꯭ꯌꯨꯆꯔ ꯄ꯭ꯂꯥꯟ ꯂꯩꯇꯕꯗꯣ ꯑꯗꯨꯒꯤꯁꯨ ꯌꯥꯝꯅ ꯑꯁ ꯈꯪꯗꯦ ꯑꯃꯗ ꯐꯔꯗꯤ ꯑꯃꯗ ꯐꯠꯇꯦ
ꯑꯗꯨꯗꯤ ꯆꯨꯝꯃꯦ ꯆꯨꯝꯃꯦ ꯌꯥꯝ ꯆꯨꯝꯕꯅꯦ
ꯑꯩꯈꯣꯏꯅ ꯍꯧꯖꯤꯛ ꯀꯣꯂꯦꯖ ꯀꯥꯔꯤꯁꯤꯁꯨ ꯑ ꯃꯤ ꯑꯃ ꯑꯣꯏꯒꯅꯤ ꯍꯥꯏꯕꯁꯤꯗꯤ ꯑ ꯁꯤꯌꯣꯔ ꯑꯣꯏꯕꯒꯤꯗꯤ ꯂꯩꯇꯦꯗꯅ ꯑꯩꯈꯣꯏꯅ ꯍꯣꯠꯅꯕꯒꯤ ꯎꯝ ꯃꯇꯥꯡꯗ ꯍꯥꯏꯇꯥꯔꯦ ꯑꯗꯨ ꯃꯣꯏꯅ ꯍꯥꯏꯕꯖꯤꯖꯨ ꯆꯨꯝꯃꯦ ꯇꯧꯗ꯭ꯔꯤ ꯐꯥꯎꯕꯗꯤ ꯃꯣꯏꯅ ꯍꯥꯏꯕꯗꯨ ꯑꯗꯨꯝ ꯇꯥꯔ ꯂꯩꯕ ꯇꯥꯔꯕꯅꯤꯅꯦ
ꯑꯗꯨꯅꯤ ꯑꯗꯨꯅꯤ ꯈꯪꯗꯦꯗ ꯍꯧꯖꯤꯛꯀꯥꯟꯒꯤ ꯑꯉꯥꯡ ꯑꯩꯈꯣꯏꯁꯨ ꯑꯉꯥꯡꯅꯤꯀꯣ ꯑꯗꯨꯕꯨ ꯍꯧꯖꯤꯛ ꯑ ꯍꯧꯖꯤꯛ ꯂꯥꯛꯄ ꯍꯥꯏꯕ ꯇꯥꯔꯦ ꯑꯉꯥꯡ ꯑꯩꯈꯣꯏꯒꯤ ꯃꯈꯥꯗ ꯂꯩꯕ ꯑꯉꯥꯡꯁꯤꯡꯁꯦ ꯀ꯭ꯔꯝꯃꯥꯏꯅ ꯂꯥꯏꯔꯤꯛ ꯇꯥꯛꯀꯦꯔꯥ ꯈꯪ ꯈꯪꯗꯦ
ꯈꯜꯂꯨꯏꯋꯥ ꯑꯩꯈꯣꯏ ꯍꯧꯖꯤꯛꯇꯤ ꯇ꯭ꯋꯨꯏꯁꯟꯁꯨ ꯈꯔ ꯈꯔ ꯇꯧꯋꯦꯕꯀꯣ ꯑꯩꯁꯨ
ꯍꯣꯏ
ꯁꯟ ꯇꯧꯕꯗ ꯃꯣꯏꯒꯤ ꯄ꯭ꯔꯣꯁꯄꯦꯛꯇꯤꯞꯁꯦ ꯑꯩꯈꯣꯏꯒ ꯌꯥꯝ ꯈꯦꯠꯅꯈ꯭ꯔꯦꯕ ꯍꯧꯖꯤꯛꯀꯤ ꯍꯧꯖꯤꯛꯀꯥꯟꯒꯤ ꯑꯩꯈꯣꯏ ꯑꯉꯥꯡ ꯑꯣꯏꯔꯁꯨ ꯑꯩꯈꯣꯏꯒꯤ ꯃꯈꯥ ꯂꯩꯕꯁꯤꯡꯗꯣ
ꯍꯣꯏ
ꯏꯆꯤꯟ ꯏꯅꯥꯎꯁꯤꯡꯅ ꯃꯣꯏꯒꯤ ꯄ꯭ꯔꯣꯁꯄꯦꯛꯇꯤꯞꯁꯤ ꯌꯥꯝ ꯀꯩ ꯍꯥꯏꯅꯤ ꯑꯗꯨ ꯇꯧꯔꯒ ꯂꯣꯏꯔꯦ ꯑꯗꯨꯃꯥꯏꯅ ꯇꯧꯔꯒ ꯕꯤꯖꯤꯅꯦꯁꯀꯤ ꯂꯥꯏꯟꯗꯤ ꯌꯥꯝ ꯆꯪꯅꯤꯡꯕꯗꯣ ꯃꯣꯏꯅ ꯎꯝ
ꯍ
ꯍꯧꯖꯤꯛꯇꯤ ꯑꯣꯟꯂꯥꯏꯟꯒꯤꯁꯨ ꯂꯩꯔꯦ ꯑꯗꯨꯃꯥꯏꯅ ꯇꯧꯔ ꯇꯧꯕꯁꯤꯗ ꯂꯥꯏꯔꯤꯛꯀꯤꯁꯤ ꯈꯔ ꯀꯔꯤ ꯍꯥꯏꯅꯤ ꯃꯣꯏꯒꯤꯁꯦ ꯍꯧꯖꯤꯛ ꯀꯂꯦꯖ ꯀꯥꯕꯁꯤꯒꯤ ꯀꯩꯝꯅꯤ ꯀꯃꯥꯏꯅ ꯍꯥꯏꯕꯗꯣ ꯃꯣꯏꯗꯤ ꯃꯣꯏꯒꯤ ꯕ꯭ꯔꯦꯟ ꯋꯥꯁꯇꯣ ꯈꯔ ꯇꯧꯔꯦꯕ
ꯑꯗꯨꯅꯦ ꯑꯗꯨꯅꯦ ꯃꯗꯨꯁꯤꯡꯗꯨꯣ ꯃꯈꯣꯏ ꯐꯣꯟ ꯄꯥꯏꯕꯒꯤꯅꯤ
ꯎꯝ ꯐꯣꯟ ꯄꯥꯏꯕꯒꯤ ꯗꯤꯁꯑꯦꯠꯚꯥꯟꯇꯦꯖ ꯍꯥꯏꯇꯥꯔꯦꯗ
ꯀꯔꯤ ꯀꯔꯤ ꯀꯨꯝ ꯐꯣꯟ ꯏ ꯂꯥꯏꯗꯅ ꯃ ꯌꯒ ꯒꯤ ꯄꯩꯁꯥ ꯇꯥꯅꯤꯡꯉꯥꯏꯒꯤ ꯀꯔꯤ ꯀꯔꯤꯒꯨꯝꯕ ꯍꯥꯏꯕ ꯑꯗꯨꯒ ꯁꯨꯃꯥꯏꯅ ꯃꯈꯣꯏꯅ ꯇꯥꯕ ꯃꯗꯨꯒꯤꯅꯤ ꯃꯗꯨꯁꯨ ꯑꯃꯅꯤꯅꯤ
ꯇꯨꯏꯁꯟ ꯇꯧꯕꯗꯁꯨ ꯌꯥꯝ ꯅꯣꯛꯅꯤꯡ ꯅꯣꯛꯅꯤꯡꯕ ꯆꯠꯄ ꯌꯥꯝ ꯃꯣꯏꯅ ꯄꯥꯝꯗꯦ ꯍꯥꯏꯔꯒ ꯇꯨꯏꯁꯟ ꯂꯧꯒꯦꯗꯤ ꯂꯥꯛꯄ ꯑꯗ ꯇꯥꯛꯇꯗꯤ ꯌꯥꯗꯦꯗꯅ ꯇꯥꯛꯑꯁꯨ ꯃꯣꯏꯅ ꯏꯟꯇꯔꯦꯁ ꯂꯩꯇ꯭ꯔꯕꯅꯤꯅ ꯍꯥꯏꯗꯤ ꯑꯩꯈꯣꯏꯅ ꯑꯩꯈꯣꯏꯅ ꯈꯟꯕꯗꯨꯗ ꯃꯣꯏ ꯌꯥꯎꯕ ꯉꯝꯗꯦꯕ
ꯍꯣꯏ ꯑꯗꯨꯅꯦ ꯌꯥꯝ ꯐꯔꯛ ꯇꯥꯕꯅꯤ
ꯎꯝ ꯌꯥꯝ ꯐꯔꯛ ꯇꯥꯏ ꯑꯩꯗꯤ ꯑꯩꯅ ꯇꯨꯏꯁꯟ ꯑꯩꯅ ꯍꯥꯏꯕ ꯎꯝ ꯇꯨꯏꯁꯟ ꯇꯧꯔꯗꯤ ꯑꯩꯗꯤ ꯁꯕꯖꯦꯛ ꯍꯥꯏꯗꯤ ꯑꯣꯜ ꯁꯕꯖꯦꯛ ꯇꯧꯗꯦꯕꯀꯣ ꯍꯥꯏꯗꯤ ꯃꯦꯠꯁꯀ ꯁꯥꯏꯟꯁ ꯈꯛꯇꯪ ꯇꯧꯕ
ꯍ
ꯌꯥꯝꯅꯗꯤ ꯇꯧꯗꯦꯗ ꯑꯗꯨꯝ ꯎꯝ ꯁꯨꯇꯤ ꯊꯥꯕ ꯑꯩꯒꯤ ꯁꯨꯇꯤ ꯂꯩꯕ ꯃꯇꯝꯒꯨꯝꯕꯗ ꯌꯨꯝ ꯆꯠꯄꯒꯨꯝꯕꯗ ꯑꯩꯈꯣꯏ ꯔꯤꯂꯦꯇꯤꯞꯁ ꯍꯥꯏꯇꯥꯔꯦ ꯃꯣꯏꯗꯣ ꯈꯔ ꯈꯔ ꯇꯥꯏꯑꯌꯦꯕ
ꯑꯣ
ꯍꯣꯝ ꯇ꯭ꯋꯨꯁꯟꯁꯨ ꯎꯝ ꯇꯨꯋꯦꯜꯐ ꯂꯣꯏꯔꯒ ꯑꯩ ꯍꯣꯝ ꯇ꯭ꯨꯁꯟ ꯈꯔ ꯇꯧꯋꯦꯕꯀꯣ
ꯍꯣꯏ
ꯑꯗꯨ ꯑꯁ ꯌꯥꯝ ꯋꯥꯏꯗ ꯍꯣꯝ ꯇ꯭ꯋꯨꯁꯟ ꯇꯧꯕꯁꯤ
ꯑꯗꯨꯅꯦ ꯑꯗꯨꯅꯦ
ꯑꯩꯈꯣꯏꯗ ꯂ ꯄꯩꯁꯥꯗꯣ ꯈꯔ ꯑꯦ ꯀꯩ ꯍꯥꯏꯅꯤ ꯌꯥꯝꯗ꯭ꯔꯁꯨ ꯑꯩꯈꯣꯏꯗ ꯂꯥꯛꯑꯒ ꯇꯝꯕꯗꯨꯅ ꯅꯨꯡꯉꯥꯏꯌꯦ
ꯑꯗꯨꯅꯦ ꯑꯗꯨꯅꯤ ꯃꯈꯣꯏꯗ ꯆꯠꯂꯒ ꯃꯈꯣꯏ ꯌꯨꯝꯗ ꯆꯠꯂꯒ ꯇꯝꯒ ꯍꯥꯝꯅꯒ ꯁꯨꯃꯥꯏꯅ ꯇꯧ ꯑꯁ ꯑꯁꯨ ꯇꯜꯂꯦꯗꯨꯗꯒꯤꯗꯣ
ꯑꯉꯥꯡꯁꯤꯡꯁꯨ ꯃꯣꯏ ꯌꯨꯝ ꯃꯣꯏꯒꯤ ꯌꯨꯝ ꯑꯣꯏꯕꯅꯤꯅ ꯈꯔ ꯀꯩꯅꯣ ꯃꯣꯏ ꯋꯥꯈꯜꯗ ꯀꯩꯅꯣꯝꯃ ꯂꯩꯕꯗꯣ
ꯑꯗꯨꯅꯦ ꯑꯗꯨꯅꯦ ꯑꯩꯒꯤ ꯌꯨꯝꯅꯤ ꯁꯨꯃꯥꯏꯅ ꯍꯥꯏꯔꯒ ꯑꯗꯨꯒꯤ ꯋꯥꯈꯜꯗ ꯂꯩꯕ
ꯑꯩꯈꯣꯏ ꯃꯃꯥ ꯕꯕꯥ ꯂꯩꯕꯗꯨꯗ ꯃꯣꯏꯅ ꯂꯥꯏꯔꯤꯛ ꯄꯥꯕꯗꯨ ꯌꯥꯗꯦꯅꯦ ꯑꯩ ꯍꯣꯝ ꯇ꯭ꯋꯨꯁꯟ ꯇꯧꯕ ꯇꯣꯛꯑꯕꯅꯦ ꯑꯗꯨꯒꯤ ꯑꯁ ꯇꯜꯂꯦ ꯌꯥꯝ ꯇꯥꯜꯂꯦ
ꯎꯝ ꯑꯩꯁꯨ ꯂꯥꯁ ꯏꯌꯥꯔ ꯇꯧꯏ ꯃꯤ ꯀ꯭ꯂꯥꯁ ꯁꯚꯦꯟꯒꯤꯀꯣ ꯅꯨꯄꯥ ꯑꯃ ꯑꯁ ꯈ꯭ꯋꯥꯏꯗꯒꯤ ꯁꯥꯊꯤꯈ꯭ꯔꯕ ꯄꯤꯔꯤꯊꯤꯕꯤꯗ
ꯈ꯭ꯋꯥꯏꯗꯒꯤ ꯁꯥꯊꯤꯈ꯭ꯔ ꯅꯨꯄꯥꯅꯤ ꯇꯥꯛꯑꯁꯨ ꯇꯥꯗꯦ ꯑꯗꯨꯒ ꯈꯔ ꯆꯍꯤꯥꯗꯤ ꯀꯥꯞꯂꯦ ꯁꯥꯏꯗꯗꯤ ꯇꯥꯗꯦ ꯑꯗꯨꯒ ꯂꯥꯏꯔꯤꯛ ꯄꯥꯔꯒ ꯇꯨꯝꯂꯦ ꯑꯩꯁꯨ ꯍꯥꯏꯕ ꯀꯦꯍꯥꯖꯟ ꯑꯗꯨ ꯍꯥꯏꯕ ꯉꯥꯡꯗꯣ ꯐꯨꯁꯨ ꯐꯨꯅꯤꯡꯕꯅꯤ ꯑꯗꯨꯒ ꯐꯨꯕꯥꯗꯤ ꯌꯥꯗꯕꯀꯣ ꯃꯃꯥꯅꯗꯤ ꯐꯨꯔꯣ ꯐꯨꯔꯣ ꯀꯩꯁꯨ ꯀꯥꯏꯗꯦ ꯐꯨꯔꯣ ꯀꯥꯞꯎꯨꯅꯨ ꯍꯥꯏꯔ ꯑꯃꯨꯛꯒ ꯍꯥꯏꯕ ꯑꯗꯣ ꯐꯨꯁꯤꯉ ꯆꯕ ꯃꯇꯝꯗ ꯀꯥꯞꯄꯦ ꯑꯗꯨꯒ ꯐꯨꯗꯤ ꯄꯨꯡ ꯑꯃꯥ ꯑꯅꯤꯈꯛ ꯑꯣꯏꯑꯦꯕ ꯑꯗꯨꯒꯤ ꯑꯁ ꯕꯤꯦꯔꯥ ꯀꯥ ꯑꯗꯨꯕꯨ ꯐꯥꯎꯗꯤꯁꯟꯅꯤ ꯈ꯭ꯋꯥꯏꯗꯒꯤ ꯐꯥꯕꯁꯦ ꯆꯥꯒꯨꯝꯕ
ꯑꯥ ꯍꯣꯏꯅꯦ ꯑꯗꯨꯏꯗꯤ
ꯆꯒ ꯆꯥꯒꯗꯕ ꯑꯣꯏꯗꯤ ꯃꯈꯣꯏ ꯄꯨꯔꯛꯄ ꯑꯗꯨꯗꯤ ꯑꯁ ꯌꯥꯝ ꯐꯍꯦ
ꯑꯁ ꯑꯩꯗꯤ ꯍꯣꯝ ꯇ꯭ꯨꯁꯟ ꯇꯧꯔꯒ ꯑꯉꯥꯡ ꯃꯔꯤ ꯃꯉꯥ ꯇꯔꯨꯛ ꯇꯔꯨꯛ ꯑꯣꯏꯔꯝꯃꯅꯤ ꯑꯩꯅ ꯇꯧꯕꯗꯣ
ꯑꯁ
ꯏꯁ ꯌꯥꯝ ꯋꯥꯏꯍꯦ ꯀꯩꯔꯤꯒꯤ ꯆꯍꯤ ꯑꯗꯨ ꯑꯣꯏꯔꯁꯨ ꯑꯩꯈꯣꯏ ꯈꯪꯅꯕꯅꯤꯅ ꯄꯩꯁꯥꯗꯣ ꯃꯤꯒꯤ ꯂꯧꯕꯒꯤ ꯁꯔꯨꯛꯄꯨꯗꯒꯤ ꯈꯔꯕꯨꯗꯤ ꯍꯟꯊꯔꯒ ꯂꯧꯋꯦꯗꯅ
ꯑꯥ
ꯑꯗꯨ ꯑꯁ ꯌꯥꯝ ꯋꯥꯕꯅꯦꯍꯦ ꯀꯩꯒꯤ
ꯑꯗꯨꯅꯦ ꯁꯣꯏꯗꯅ ꯋꯥ ꯑꯩ ꯃꯤ ꯑꯃꯈꯛꯇ ꯋꯥꯔꯣ ꯃꯤ ꯇ꯭ꯔꯨꯛꯕꯨꯗꯤ ꯀꯔꯃꯥꯏꯅ ꯋꯥꯔꯕꯅꯦ
ꯑꯩꯅ ꯑꯗꯨꯏ ꯃꯇꯥꯝ ꯑꯗꯨ ꯃꯇꯝꯗꯨꯗ ꯑꯩꯅ ꯐꯣꯟ ꯐꯣꯟ ꯂꯧꯅꯤꯡꯉꯥꯏ ꯍꯣꯠꯅꯕꯅꯦꯕ
ꯍꯣꯏ꯫
ꯍꯣꯏ ꯌꯨꯝꯗ ꯐꯣꯟ ꯂꯩꯕꯤꯌꯣ ꯍꯥꯏ ꯍꯥꯏꯕꯗꯣ ꯑꯩꯅ ꯇꯟꯕꯒꯤ
ꯆꯨꯝꯃꯦ ꯑꯗꯨꯗꯤ ꯆꯨꯝꯃꯦ ꯆꯨꯝꯃꯦ
ꯐꯣꯟ ꯎꯝ ꯐꯣꯟ ꯄꯥꯝꯕ ꯑꯗꯨꯒꯤ ꯍꯣꯠꯅꯕꯅꯤꯗ ꯑꯗꯨ ꯇꯨꯏꯁꯟ ꯂꯧꯔꯒ ꯈꯔꯥ ꯍꯣꯝ ꯇ꯭ꯌꯏꯁꯟ ꯂꯧꯕꯅꯤꯅ ꯄꯩꯁꯥꯕꯨꯗꯤ ꯈꯔ ꯐꯪꯉꯦꯕꯀꯣ ꯑꯗꯨ ꯑꯗꯨꯗꯒꯤ ꯐꯣꯟ ꯂꯧ ꯏꯟꯁꯇꯣꯜꯃꯦꯟ ꯇꯧꯔꯒꯥ ꯑꯁ ꯌꯥꯝ ꯋꯥꯏꯗꯥ ꯐꯣꯟ ꯂꯩꯕꯩꯐꯥꯎ ꯑꯁ
ꯑꯗꯨꯅꯦ ꯍꯧꯖꯤꯛꯀꯥꯟꯁꯦ ꯑꯥꯏꯐꯣꯟꯒ ꯁꯨꯃꯥꯏꯅ ꯁꯨꯃꯥꯏꯅ ꯄꯥꯏꯔꯒ ꯑꯗꯨꯒ ꯑꯥꯏꯐꯣꯟꯗꯤ ꯌꯥꯗꯦ ꯑꯥꯥꯢ ꯇꯥꯜꯂꯦ ꯑꯥꯏꯐꯣꯟ ꯄꯥꯏꯒꯅꯨ ꯇꯥꯜꯂꯦ ꯑꯥꯏꯐꯣꯟꯁꯦ
ꯑꯩꯐꯣꯟꯕꯨ ꯂꯥꯢꯔꯤ ꯑꯩꯗꯤ ꯑꯁ ꯑꯦꯟꯗ꯭ꯔꯣꯏꯗ ꯐꯥꯎ ꯐꯪꯕꯕꯁꯤ ꯌꯥꯝ ꯐꯔꯕꯅꯦ ꯑꯩꯈꯣꯏ ꯌꯨꯝꯒꯤ ꯀꯟꯗꯤꯁꯟꯁꯦ ꯑꯁꯨꯛ ꯊꯤꯔꯒ ꯀꯩꯒꯤ ꯑꯥꯏꯐꯣꯟ ꯄꯥꯏꯔꯒ ꯃꯤ ꯃꯃꯥꯡꯗ ꯆꯠꯇꯣꯏꯅꯣ
ꯍꯟꯅ ꯑꯩꯈꯣꯏꯅ ꯍꯩꯔꯒ ꯈꯔ ꯁꯤꯡꯕ ꯃꯤꯗꯤ ꯃꯥꯒꯤ ꯍꯣꯠꯅꯕꯗꯨꯗꯤ ꯃꯣꯏ ꯈꯪꯉꯦꯕ ꯑꯗꯨ ꯑꯣꯏꯔꯁꯨ ꯑꯁ ꯌꯥꯝ ꯀꯔꯤꯒꯤ ꯍꯥꯏꯒꯅꯤ ꯑꯩꯈꯣꯏꯒꯤ ꯀꯟꯗꯤꯁꯟꯗꯗꯤ ꯌꯥꯗꯦꯕ
ꯆꯨꯝꯃꯦ ꯌꯥꯗꯦ ꯆꯨꯝꯃꯦ
ꯑꯩꯈꯣꯏ ꯑꯥꯏꯐꯣꯟ ꯄꯥꯏꯔꯒ ꯀꯔꯤ ꯇꯧꯅꯤꯡꯉꯥꯏ ꯂꯩꯒꯦ ꯍꯥꯏꯕꯅꯤꯗ ꯃꯤꯗꯤ ꯑꯥꯏꯐꯣꯟ ꯄꯥꯏꯔꯒꯅ ꯄꯥꯏꯕꯗꯨꯗꯒꯤ ꯑꯦꯠꯚꯥꯟꯇꯦꯖꯇꯣ ꯂꯧꯊꯣꯛꯑꯒ ꯃꯥꯒꯤ ꯐꯥꯅꯕ ꯁꯦꯝꯕꯅꯦ ꯑꯩꯈꯣꯏꯗꯤ ꯀꯔꯤꯁꯨ ꯂꯩꯇꯦ ꯀꯦꯃꯦꯔꯥ ꯐꯥꯏ ꯍꯥꯏꯕꯗꯨꯅꯤ
ꯍꯣꯏ
ꯑꯇꯣꯞꯄꯕꯨꯗꯤ ꯈꯔ ꯎꯝ
ꯆꯨꯝꯃꯤ ꯑꯩꯈꯣꯏꯗꯤ ꯕ꯭ꯂꯣꯒꯔꯒꯨꯝꯕ ꯅꯠꯇꯦ ꯀꯟꯇꯦꯟ ꯀ꯭ꯔꯤꯌꯦꯇꯔꯒꯨꯝꯕꯗꯤ ꯅꯠꯇꯦ ꯀꯅꯥꯒꯨꯝꯕ ꯍꯣꯏ ꯆꯨꯝꯃꯦ ꯆꯨꯝꯃꯦ ꯀꯅꯥꯒꯨꯝꯕ ꯀꯦꯟꯇꯦꯟ ꯀꯔꯤꯇꯒꯨꯝꯕ ꯕ꯭ꯂꯕ ꯃꯐꯝ ꯃꯐꯝ ꯆꯠꯂꯒ ꯁꯨꯃꯥꯏꯅ ꯇꯧꯔꯒ ꯍꯣꯏ ꯑꯗꯨꯕꯨ ꯃꯤ ꯁꯤꯡꯗꯤ ꯌꯥꯏ ꯑꯗꯨ ꯑꯩꯈꯣꯏꯗꯤ ꯁꯨꯃꯥꯏꯅ ꯅꯠꯇꯦꯕ
ꯑ
ꯆꯥꯛꯇꯣ ꯌꯥꯝ ꯊꯤꯔꯦ ꯑꯗꯨꯒ ꯁꯦꯜꯐꯤꯒꯨꯝꯕꯗ ꯂꯧꯔꯗꯤ ꯁꯛꯁꯦ ꯌꯣꯡꯒꯤ ꯃꯥ
ꯑꯗꯨ ꯑꯣꯏ ꯑꯗꯨꯃꯥꯏꯅ ꯑꯗꯨꯒꯤ ꯑꯦꯗꯚꯥꯟꯇꯦꯖꯇꯤ ꯂꯩ ꯑꯗꯨꯕꯨ ꯑꯇꯣꯞꯄꯗꯤ ꯑꯁ
ꯎꯝ ꯍꯩꯇꯦ ꯑꯩꯈꯣꯏꯗꯤ ꯑꯥꯏꯐꯣꯟ ꯄꯥꯏꯔꯒ ꯃꯤꯒꯤ ꯃꯃꯥꯡꯗ ꯄꯥꯏꯌꯦ ꯍꯥꯏꯕꯗꯨ
ꯍꯣꯏ
ꯌꯥꯝ ꯄꯪꯉꯦ ꯍꯥꯏꯕꯅꯤꯗ ꯑꯩꯈꯣꯏꯒꯤ ꯃꯤꯁꯤꯡꯁꯤꯗꯤ ꯑꯩꯈꯣꯏꯗꯤ ꯑꯁ ꯑꯩꯗꯤ ꯐꯣꯟ ꯄꯥꯏ ꯐꯣꯟ ꯂꯩꯔꯦ ꯌꯦꯡꯕ ꯌꯥꯔꯦ ꯀꯣꯜ ꯇꯧꯕ ꯌꯥꯔꯦ ꯑꯗꯨꯃꯥꯏꯅ ꯄꯥꯏ ꯌꯥꯔꯦ ꯀꯩꯅꯣ ꯑꯁ ꯐꯣꯟꯗꯨ ꯀꯩꯔꯥ ꯀꯌꯥ ꯆꯣꯞꯄꯒ ꯂꯩꯒꯦ ꯍꯥꯏꯅꯣ
ꯑꯗꯨꯅꯦ
ꯎꯝ ꯃꯈꯣꯏꯅ ꯄꯩꯁꯥ ꯄꯥꯏꯔꯀꯥꯟꯗ ꯄꯥꯏꯅꯤꯡ ꯄꯥꯏꯅꯤꯡꯉ ꯄꯥꯏꯕ ꯌꯥꯏ ꯍꯥꯏꯕꯅꯤꯗ ꯏꯟꯀꯝꯁꯨ ꯀꯔꯤꯁꯨ ꯂꯩꯇꯅ ꯕꯦꯂꯦꯟꯁ ꯐꯥꯎ ꯍꯥꯞꯅꯤꯡꯉꯥꯏ ꯑꯩꯈꯣꯏ ꯑꯩꯈꯣꯏꯒꯤ ꯌꯨꯝꯗ ꯇꯥꯏꯅꯔꯒ ꯍꯥꯞꯄꯗꯨꯕꯨ ꯀꯩ ꯑꯥꯏꯐꯣꯟꯅꯣꯍꯦ
ꯑꯗꯨ ꯑꯥꯏꯐꯣꯟꯁꯤ ꯑꯇꯣꯞꯄ ꯆꯥꯔꯖꯔꯁꯨ ꯃꯥꯟꯅꯗꯦ
ꯑꯥꯏꯁ ꯌꯥꯝ ꯇꯜꯂꯦ ꯑꯦꯟꯗ꯭ꯔꯣꯏꯠ ꯀ ꯁꯨ ꯃꯥꯟꯅꯗꯦ ꯀꯔꯤꯒꯤ ꯑꯦꯟꯗ꯭ꯔꯣꯏꯗ ꯄꯥꯏꯕ ꯑꯟꯗ꯭ꯔꯣꯏꯗꯅ ꯐꯍꯦ ꯄꯥꯏ
ꯐꯌꯦ ꯍꯣꯏ ꯇꯁꯦꯡꯅ ꯍꯥꯏꯕꯅꯤ ꯐꯥꯏ ꯑꯗꯨ ꯑꯩꯁꯨ ꯈ꯭ꯋꯥꯏꯒꯤ ꯑꯍꯥꯟꯕ ꯀꯣ ꯑꯩꯅ ꯐꯥꯔꯁ ꯑꯩꯒꯤ ꯄꯨꯟꯁꯤꯗ ꯐꯥꯔꯁꯀꯤ ꯐꯣꯟ ꯄꯥꯏꯕꯁꯦ ꯇꯨ ꯊꯥꯎꯖꯟ ꯇ꯭ꯋꯦꯟꯇꯤ ꯋꯥꯟꯅꯦꯕ
ꯑꯥ
ꯑꯇꯣꯞꯄꯒꯤꯗꯤ ꯑꯩ ꯄꯥꯏꯔꯁꯨ ꯄꯥꯏ ꯄꯥꯏꯗꯦ ꯄꯥꯏꯅꯤꯡꯉꯁꯨ ꯄꯥꯏꯕ ꯌꯥꯗ ꯑꯩꯗꯤ ꯑ ꯀꯩ ꯍꯥꯏꯗꯣ ꯁꯤꯃꯤꯅꯥꯔꯤ ꯈꯪꯉꯦ ꯁꯤꯃꯤꯅꯥꯔꯤ ꯍꯥꯏꯕꯗꯨ ꯈꯪꯕ꯭ꯔꯣ
ꯈꯪꯗꯦ
ꯈꯪꯉꯦꯀꯣ
ꯎꯝ ꯀꯩ
ꯁꯤꯝꯃꯤꯅꯤ ꯍꯥꯏꯕꯗꯤ ꯀꯩꯅꯣ ꯐꯥꯗꯔꯁꯀꯨꯝꯕ ꯁꯤꯁꯇꯔ ꯀꯨꯝꯕ ꯈꯪꯗꯦꯀꯣ ꯅꯈꯣꯏ ꯄ꯭ꯔꯤꯁꯠ ꯍꯥꯏꯕꯗꯣ ꯈꯪꯕ꯭ꯔꯣ ꯑꯗꯣ ꯀꯦꯊꯂꯤꯛꯁꯤꯡꯒꯤꯀꯣ
ꯑ ꯅꯪ ꯀꯦꯊꯂꯤꯛ ꯑꯣꯏꯔ
ꯑ ꯑꯩꯗꯤ ꯀꯦꯊꯂꯤꯅꯤ ꯑꯗꯣ ꯃꯗꯨꯒꯤ ꯃꯐꯝꯗ ꯑꯃ ꯑꯩ ꯆꯠꯂꯦꯕꯀꯣ ꯆꯍꯤ ꯃꯉꯥ ꯇꯔꯨꯛꯀꯨꯝꯕꯗꯤ ꯆꯠꯂꯦ ꯃꯈꯣꯏꯒ ꯍꯥꯏꯕꯗꯤ ꯃꯈꯣꯏꯒ ꯆꯠꯂꯒ ꯂꯥꯏꯔꯤꯛ ꯇꯝꯕ ꯑꯗꯨꯒ ꯀꯔꯤ ꯀꯔꯤ ꯀꯔꯤ ꯍꯥꯏꯁꯤꯔ ꯑ ꯃꯤ ꯃꯥꯡꯗ ꯀꯔꯝꯃꯥꯏꯅ ꯍꯧꯒꯠꯂꯒ ꯇꯣꯛꯀꯨꯝꯕ ꯄꯤꯒꯅꯤ ꯁꯨꯃꯥꯏꯅ ꯃꯥꯅ ꯃꯈꯣꯏꯗ ꯇꯥꯛꯄꯤꯌꯦꯕꯀꯣ
ꯎꯝ ꯎꯝ
ꯑꯗꯣ ꯑ ꯆꯍꯤ ꯆꯠꯂꯒ ꯇꯨ ꯊꯥꯎꯖꯟ ꯇ꯭ꯋꯦꯟꯇꯤ ꯋꯥꯟ ꯃꯥꯔꯁ ꯑꯥꯏ ꯊꯣꯛꯂꯛꯄꯅꯦꯕ
ꯎꯝ
ꯑꯗꯨ ꯇ꯭ꯋꯦꯟꯇꯤꯋꯥꯟ ꯃꯥꯁꯗ ꯑꯩ ꯍꯥꯟꯅ ꯂꯧꯕ ꯏꯁꯃꯥꯔꯠ ꯐꯣꯟꯁꯦ ꯕꯣꯇꯣ ꯍꯥꯏꯅ ꯃꯤ ꯈꯛ ꯃꯤꯁꯨ ꯁꯨꯇꯥ ꯇꯥꯗꯕꯒꯤ ꯐꯣꯟ
ꯑꯥ
ꯚꯣꯇꯣ ꯍꯥꯏꯅ ꯂꯨꯄꯥ ꯂꯤꯁꯤꯡ ꯃꯔꯤꯗꯒꯤ ꯑꯩ ꯂꯧꯒꯅꯦꯕ
ꯎꯝ ꯎꯝ
ꯂꯤꯁꯤꯡ ꯃꯔꯤ ꯂꯧꯒꯦ ꯑꯗꯨꯒ ꯂꯧꯕ ꯃꯇꯝꯗ ꯌꯥꯝ ꯐꯖꯈ꯭ꯔꯦ ꯑꯄꯤ ꯌꯥꯝ ꯄꯤꯒꯦ ꯌꯥꯝ ꯀꯦꯃꯦꯔꯥꯁꯨ ꯌꯥꯝ ꯁꯦꯡꯉꯦꯕꯀꯣ ꯑꯗꯣ ꯑꯩꯄꯥꯎ ꯍꯥꯟꯅ ꯂꯧꯎꯕ ꯑꯗꯨ ꯂꯧꯎꯕ ꯁꯤꯖꯤꯟꯕꯁꯤ ꯌꯥꯝ ꯐꯔꯦ ꯑꯗꯨꯕꯨ ꯊꯥ ꯃꯉꯥ ꯇꯔꯨꯛ ꯁꯨꯔꯦ ꯑꯗꯨꯒ ꯀꯦꯃꯦꯔꯥꯒꯨꯝꯕꯗꯤ ꯕ꯭ꯂꯔ ꯆꯠꯈ꯭ꯔꯦꯕꯀꯣ
ꯎꯝ
ꯌꯥꯗꯕꯒꯤ ꯕꯦꯛꯇ꯭ꯔꯤꯁꯤ ꯌꯥꯗ꯭ꯔꯦ ꯍꯥꯏꯅ ꯃꯈꯣꯏꯅ ꯍꯥꯏꯕ ꯑꯗꯨ ꯁꯦꯝꯒꯦ ꯍꯥꯏꯕ ꯆꯠꯄ ꯕꯦꯇ꯭ꯔꯤꯁꯤ ꯂꯩꯇꯦ ꯐꯪꯕ ꯉꯝꯗꯦ ꯑꯗꯨꯗꯤ ꯍꯧꯖꯤꯛ ꯑꯩ ꯄꯥꯏꯔꯤꯁꯤ